ꯑꯣ ꯇꯥꯔ꯭ꯕꫭ ꯕꯥꯥꯏ
ꯇꯥꯔꯦ
ꯑꯣ ꯃꯥꯗꯣ ꯀꯩꯗꯧꯔꯝꯃꯤꯅꯣ ꯍꯧꯖꯤꯛꯄꯣ
ꯍꯜꯂꯣ
ꯕꯥꯏ ꯇꯥꯏꯌꯦ
ꯑꯣ ꯇꯥꯏ ꯀꯩꯗꯣꯢꯅꯣ
ꯑꯣ ꯑꯩꯗꯣ ꯏꯔꯨꯖ ꯂꯣꯏꯔꯒ ꯁꯝꯗꯣ ꯆꯣꯠꯄꯒꯤ ꯁꯨꯝ ꯐꯦꯟ ꯊꯥꯔꯒ ꯀꯪꯍꯜꯂꯝꯃꯤꯕ ꯑꯗꯨ ꯆꯥ ꯇꯣꯛꯑꯦ ꯆꯥ ꯇꯣꯛꯑꯒ ꯑꯃꯨꯛ ꯀꯣꯟ ꯑꯃꯨꯛ ꯐꯦꯡꯉꯝꯃꯦ ꯑꯗꯨꯗꯩ ꯉꯁꯤꯗꯣ ꯈꯔ ꯆꯥꯛꯇ ꯑꯩꯅ ꯊꯣꯡꯕꯗꯣ ꯆꯥꯛꯇꯨꯁꯨꯅꯦ ꯃꯍꯤ ꯈꯔ ꯍꯦꯟꯖꯤꯟꯈꯤ ꯆꯥꯛꯇꫭ ꯄꯦꯜꯂꯦꯕ ꯆꯦꯅ ꯅꯪ ꯆꯥꯛ ꯊꯣꯡꯕ ꯍꯩꯇ꯭ꯔꯦꯅ ꯅꯪꯒꯤ ꯆꯥꯛꯁꯤ ꯈꯨꯊꯣꯡꯁꯤꯗꯤꯅ ꯆꯥꯛꯇꯨꯁꯨ ꯄꯦꯠ ꯂꯩꯔꯝꯃꯦ ꯑꯗꯨ ꯃꯊꯛꯇ ꯑꯃꯨꯛ ꯃꯥꯢꯔꯦꯟꯗꯨꯅ ꯃꯔꯣꯟ ꯑꯃ ꯊꯨꯝꯕꯅꯦ ꯑꯣ ꯑꯗ ꯃꯣꯔꯣꯛꯁꯨ ꯑꯗꯨ ꯃꯦꯠꯂ ꯃꯣꯔꯣꯛ ꯃꯦꯄꯗꯨꯁꯨ ꯍꯥꯎꯇ꯭ꯔꯦꯕ ꯑꯗꯨꯏ ꯌꯦꯔꯨꯝ ꯑꯃꯃꯨꯛ ꯉꯧꯔꯦ ꯑꯗꯨ ꯆꯥ ꯂꯣꯏꯔꯦ ꯑꯗꯨ ꯆꯥ ꯂꯣꯏꯔꯒ ꯀꯣꯂꯤꯛ ꯐꯦꯡ ꯉꯝꯃꯒ ꯑꯗꯨ ꯁꯝꯁꯦ ꯀꯪꯍꯟꯒꯦꯅ ꯇꯧꯔꯤ ꯏꯔꯨꯖꯥ ꯂꯣꯏꯕꯒꯤ ꯅꯪꯗꯤ ꯀꯩꯗꯧꯔꯝꯃꯤꯅꯣ
ꯂꯩꯔꯝꯃꯤꯅꯤ ꯆꯥꯛꯇꯤ ꯂꯣꯏꯔꯦ ꯆꯥꯛ ꯆꯥꯗ꯭ꯔꯤ ꯆꯥꯛ ꯑ ꯆꯥꯛ ꯆꯥꯅꯤꯡꯗꯦꯅ ꯑꯗꯣ ꯍꯣꯔꯦꯟ ꯉꯥꯏꯍꯥꯛꯇꯪ ꯂꯩꯔꯒ ꯆꯥꯔꯒꯦꯅ ꯑꯗꯥ ꯅꯪꯗꯣ ꯀꯩꯗꯧꯔꯤꯅꯣꯅ ꯑꯩꯅ ꯍꯪꯉꯛꯏꯅꯤ ꯅꯪ ꯃꯈꯥꯗꯩ ꯆꯥꯛ ꯂꯧꯔ ꯆ ꯗ꯭ꯔꯕꯣ
ꯑꯈꯣꯏ ꯆꯥꯛ ꯄꯤꯗ꯭ꯔꯦ ꯍꯥꯏꯗꯤ ꯑꯈꯣꯏ ꯆꯥꯛꯇꯣ ꯍꯥꯏꯗꯤ ꯍꯧꯖꯤꯛ ꯀꯩꯅꯣ ꯚꯦꯀꯦꯁꯟ ꯊꯥꯕꯒꯤꯅꯦ ꯏꯁꯥ ꯏꯁꯥꯅ ꯊꯣꯡꯉꯒ ꯆꯥꯅꯔꯦꯕ ꯑꯗꯨꯅ
ꯑꯣ
ꯚꯦꯀꯦꯁꯟ ꯍꯞꯇꯥ ꯑꯅꯤꯃꯨꯛ ꯊꯥꯈ꯭ꯔꯕꯅꯤꯅ ꯅꯌꯍꯥꯟꯈꯩꯗꯤ ꯌꯥꯍꯧꯁꯤ ꯊꯦꯡꯉꯁꯨ ꯑ ꯑꯗꯨꯝ ꯆꯥꯛꯇꯣ ꯄꯤꯕ ꯑꯣꯏꯕꯒꯤ ꯊꯦꯡꯕꯁꯦ ꯈꯟꯗꯦꯕ ꯍꯧꯖꯤꯛꯀꯥꯟꯗꯤ ꯆꯥꯛꯁꯤ ꯏꯁꯥꯅ ꯑꯃꯨꯛ ꯊꯣꯡꯕꯒ ꯊꯥꯕꯛ ꯏꯪꯀꯥꯡꯗꯧꯕ ꯄꯨꯡ ꯑꯥ ꯌꯧꯋꯦꯕ ꯑꯩꯅ ꯍꯧꯖꯤꯛ ꯄꯨꯡ ꯄꯨꯡ ꯀꯁꯦ ꯕꯥꯔꯣ ꯃꯈꯥꯏ ꯇꯥ ꯂꯩꯔꯝꯃꯤꯁꯦ ꯑꯗꯨ ꯇꯧꯐꯝ ꯈꯪꯗꯗꯅ ꯑꯩꯁꯨ ꯚꯥꯏꯗ ꯀꯣꯜ ꯇꯧꯔꯛꯏꯁꯤꯅꯤ ꯀꯩꯗꯧ
ꯁꯨꯇꯤ ꯑꯗꯨꯗꯤ ꯁꯨꯇꯤ ꯊꯥꯕꯒꯤ ꯆꯥꯛ ꯄꯤꯗ꯭ꯔꯕ
ꯑꯥ ꯁꯨꯇꯤ ꯊꯥꯕꯒꯤ ꯑꫭꯏꯗꯤ ꯄꯤꯗ꯭ꯔꯦ
ꯏꯁꯥ ꯏꯁꯥꯅ ꯊꯣꯡꯉ ꯆꯥꯔꯕ
ꯆꯥꯔꯦ ꯆꯥꯅ ꯊꯣꯡꯉꯒ
ꯑꯇꯩꯗꯤ ꯌꯨꯝꯗ ꯂꯣꯏ ꯆꯠꯅꯈꯤꯕ꯭ꯔꯣ
ꯑꯇꯩ ꯆꯠꯄ ꯍꯥꯏꯁꯦ ꯆꯠꯅ ꯑꯗꯨꯝ ꯂꯩꯅꯕ ꯌꯥꯎꯋꯦ ꯆꯠꯄꯁꯨ ꯌꯥꯎꯋꯦ ꯑꯗꯣ ꯂꯩꯅꯔꯤꯗ
ꯎꯝ ꯀꯔꯝ ꯀꯥꯟꯗꯒꯤ ꯀꯥꯕ ꯍꯧꯇꯥꯔꯦ
ꯑꯣ ꯇꯥꯡ ꯃꯉꯥ ꯃꯊꯪ ꯊꯥꯒꯤ ꯇꯥꯡ ꯃꯉꯥꯁꯦ ꯑꯁꯤꯗꯒꯤ ꯑꯃꯨꯛ ꯍꯧꯔꯅꯤ ꯄꯤꯕ
ꯎꯝ
ꯀꯩ ꯌꯦꯟꯁꯥꯡ ꯊꯣꯡꯉꯕ ꯅꯪꯗꯤ
ꯀꯩꯅꯣ ꯃꯌꯥꯟ ꯃꯌꯥꯟ ꯊꯣꯡꯖꯤꯜꯂꯦ ꯊꯥꯎ ꯉꯧꯔꯒ
ꯆꯥꯛ ꯊꯦꯡꯃꯟꯗ꯭ꯔꯣ ꯍꯧꯖꯤꯛꯐꯥꯎ ꯆꯥꯗꯕꯤ ꯂꯩꯔꯤꯗꯨꯕ
ꯆꯥꯅꯤꯡꯗ꯭ꯔꯕ ꯉꯁꯥꯢ ꯑꯆꯥꯄꯣꯠ ꯆꯥꯁꯤꯟꯕ ꯑꯗꯨꯒꯤ ꯆꯥꯅꯤꯡꯗꯦꯅ ꯂꯩꯔꯕ ꯀꯦꯛ ꯆꯥꯕ ꯑꯗꯨꯒꯤ ꯆꯥꯅꯤꯡꯗ
ꯑꯗꯨ ꯍꯥꯏꯔꯒ ꯉꯔꯥꯡ ꯑꯩꯅ ꯆꯥꯛ ꯂꯥꯝꯅ ꯈꯪꯂꯛ ꯉꯝꯗꯔꯦꯅꯅꯦ ꯆꯥꯛꯇꯣ ꯀꯩꯅꯣ ꯇꯧꯔꯦ ꯍꯥꯏꯗꯤ ꯆꯥꯛꯇꯣ ꯆꯤꯆꯦ ꯈꯣꯏ ꯄꯨꯟꯅ ꯊꯧꯃꯤꯟꯅꯕ ꯑꯗꯩ ꯃꯥꯁꯨ ꯑꯉꯥꯡ ꯇꯨꯢꯁꯥꯟ ꯇꯥꯝ ꯆꯠꯈꯤꯕ ꯑꯉꯥꯡꯁꯨ ꯇꯨꯢꯁꯥꯟ ꯇꯝ ꯆꯠꯄꯅꯤꯅ ꯑꯃꯨꯛ ꯑꯩꯈꯣꯏ ꯈꯛꯇꯪ ꯆꯥꯕꯗꯣ ꯅꯨꯡꯉꯥꯏꯇꯦ ꯑꯗꯨꯝ ꯊꯦꯡꯉꯁꯨ ꯊꯦꯡꯅ ꯉꯥꯏꯔꯁꯦꯅ ꯍꯥꯏꯅꯔꯕ ꯃꯥꯁꯦ ꯍꯜꯂꯛꯄ꯭ꯔꯥ ꯍꯜꯂꯛꯇ ꯆꯥꯛꯁꯦ ꯂꯥꯝꯕꯅ ꯂꯣꯏꯅꯔꯕ ꯑꯩꯈꯣꯏ ꯁꯣꯝꯗꯗꯤ ꯀꯩꯝ ꯍꯥꯏꯗꯤ ꯆꯥꯊꯣꯛꯑꯒ ꯀꯩꯝ ꯆꯥꯟꯅꯕ ꯅꯠꯇ꯭ꯔꯕꯅꯤꯅ
ꯑꯝ
ꯑꯗꯨꯒ ꯀꯩꯅꯣ ꯇꯧꯔꯦ ꯎꯝ ꯆꯨꯖꯥꯛꯇꯣ ꯍꯥꯏꯗꯤ ꯃꯉꯥꯏꯕ ꯑꯣꯏꯅ ꯆꯨꯖꯥꯛꯇꯣ ꯐꯨꯠꯂꯦ ꯐꯨꯠꯄꯗ ꯆꯨꯖꯥꯛꯁꯤꯁꯨ ꯆꯀꯠ ꯆꯀꯠ ꯂꯥꯎꯔꯕ ꯑꯗꯨꯗꯤ ꯏꯁ ꯈꯪ ꯂꯥꯛ ꯉꯝꯃꯔꯣꯏꯅ ꯑꯉꯥꯡꯅ ꯑꯃꯨꯛ ꯃꯦꯒꯤ ꯍꯧꯔꯦ ꯑꯗꯨꯒ ꯆꯨꯖꯥꯛꯇꯨꯅ ꯈꯔ ꯀꯛꯑꯒ ꯑꯀꯛꯄ ꯈꯔꯗꯣ ꯑꯩꯅ ꯄꯨꯔ ꯆꯠꯂꯕ ꯑ ꯑꯗꯨꯒ ꯑꯃꯗꯨꯅ ꯈꯔ ꯆꯥꯎꯋꯦꯅ ꯐꯨꯠꯂ ꯊꯝꯃꯝꯕ ꯆꯠꯀꯠ ꯆꯠꯀꯠ ꯂꯥꯎꯋꯦ ꯍꯥꯎꯇꯦꯅ ꯑꯗꯨꯒꯗꯤ ꯁꯣꯝꯗ ꯋꯥꯔꯤꯗꯤ ꯅꯨꯡꯉꯥꯏ ꯉꯥꯏꯔꯤꯉꯥꯏꯗ ꯐꯝꯗꯅ ꯈꯣꯠꯇꯅ ꯋꯥꯊꯤ ꯁꯨꯅꯔꯨꯔꯦ ꯍꯜꯂꯛꯑꯀꯥꯟꯗꯗꯤ ꯆꯨꯖꯥꯛꯁꯨ ꯆꯨꯖꯥꯛꯀ ꯈꯥꯡ ꯄꯨꯀꯥ ꯀꯥ ꯂꯩꯔꯝꯕꯅꯦꯃꯦ ꯃꯍ
ꯅꯣꯏ ꯁꯧꯗꯣꯛꯎꯗ꯭ꯔꯗꯣ ꯌꯥꯝ ꯐꯩ
ꯑꯗꯨꯅ ꯑꯩ ꯁꯦꯝꯕ ꯅꯪꯕꯨ ꯁꯨꯃꯥꯏꯅ ꯑꯃꯨꯛ ꯀꯥꯍꯜꯂꯤꯁꯦꯕꯣꯅ ꯍꯥꯏꯔꯝꯃꯤꯅꯦ ꯑꯎꯨꯕ ꯃꯤꯅ
ꯎꯝ ꯑꯗꯨꯗꯩ ꯂꯩꯔꯒ ꯑꯉꯥꯡ ꯂꯥꯏꯔꯤꯛ ꯇꯝꯕꯤꯕ ꯆꯠꯄ ꯌꯥꯕ꯭ꯔꯣ
ꯌꯥꯏ ꯑꯁꯤꯗ ꯀꯧꯔꯒ ꯇꯝꯕꯁꯨ ꯌꯥꯏ
ꯑꯣ ꯅꯣꯏ ꯑꯗꯨꯗ ꯀꯧꯔꯒ ꯑꯉꯥꯡ ꯂꯥꯏꯔꯤꯛ ꯇꯝꯕꯁꯨ ꯌꯥꯕ
ꯎꯝ
ꯑꯣ ꯑꯗꯒꯤ ꯑꯉꯥꯡ ꯂꯥꯏꯔꯤꯛ ꯇꯝꯕ ꯌꯨꯝ ꯌꯨꯝꯗ ꯆꯠꯄꯁꯨ ꯂꯣꯏ ꯌꯥꯕ
ꯌꯥꯏ ꯑꯗꯨꯒꯤꯗꯤ
ꯎꯝ ꯑꯁ ꯑꯗꯨꯗꯤ ꯂꯣꯏ ꯌꯥꯔꯦꯅꯦ ꯑꯩ ꯏꯁꯥꯒꯤ ꯄꯩꯁꯥ ꯇꯥꯟꯒꯦꯁꯨ ꯌꯥꯔꯦ ꯂꯥꯏꯔꯤꯛ ꯇꯝꯒꯦꯁꯨ ꯌꯥꯔꯦ ꯂꯣꯏꯅ ꯄꯤꯕꯤꯅꯤꯅꯦ ꯑꯗꯨꯗꯤ ꯐꯩꯌꯦꯀꯣ ꯍꯜꯂꯣ ꯍꯜꯂꯣ
ꯑꯥ
ꯑꯥꯝ
ꯍ
ꯑꯥꯝ
ꯍꯥꯏꯗꯤ ꯑꯩꯈꯣꯏꯅ
ꯑꯣ